ꯑꯩꯅ ꯑꯥ
ꯀꯔꯤꯅꯣ ꯊꯦꯡꯉꯤꯍꯦ
ꯊꯦꯡꯉꯦ ꯍꯥꯏꯕꯗꯤ ꯇꯧꯔꯛꯄꯗꯨꯔꯥ ꯅꯠꯇ꯭ꯔꯒ ꯌꯥꯍꯧ ꯊꯦꯡꯉꯦ ꯍꯥꯏꯕ꯭ꯔꯥ ꯍꯥ ꯑꯣ
ꯊꯦꯡꯉꯦꯕ
ꯑꯁ ꯃꯄꯥꯟ ꯌꯥꯝ ꯆꯠꯅꯤꯡꯉꯦ ꯑꯗꯨ ꯑꯣꯏꯔꯁꯨ ꯅꯣꯡ ꯇꯥꯏꯑꯦ ꯐꯨꯔꯤꯠ ꯍꯥꯞꯇꯕꯅꯤꯅ ꯃꯄꯥꯟ ꯊꯣꯛꯑꯗꯤ ꯂꯣꯏ ꯀꯩꯅꯣ ꯇꯧ ꯅꯤ
ꯑꯗꯨ ꯐꯨꯔꯤꯠ ꯍꯥꯞꯇꯕꯤꯅ ꯑꯥ ꯆꯠꯂꯣ ꯑꯥ ꯅꯪꯒꯤ ꯐꯨꯔꯤꯠ ꯍꯥꯞꯔꯗꯤ ꯅꯪꯒꯤ ꯐꯨꯔꯤꯠ ꯆꯣꯠꯂꯅꯤꯅ
ꯑꯦ ꯀꯔꯤ ꯑꯩꯒ ꯑꯗꯨ ꯑꯣꯏꯔꯗꯤ ꯐꯨꯔꯤꯠ ꯆꯣꯠꯇꯕꯤꯗ ꯑꯩꯒꯤ ꯑꯩꯒꯤ ꯍꯛꯆꯥꯡ ꯅꯣꯏ ꯆꯣꯠꯂꯣ ꯍꯥꯏꯕ꯭ꯔꯥ
ꯑꯧ
ꯑꯣꯑꯣ ꯐꯨꯔꯤꯠꯅ ꯍꯦꯟꯅ ꯂꯨꯏꯑꯦꯕ
ꯑꯗꯨ ꯁꯇꯤꯟ ꯄꯥꯏꯌꯨꯅ
ꯁꯇꯤꯟ ꯂꯩꯇꯕ
ꯏꯁ ꯅꯣꯡ ꯆꯨꯔꯀꯥꯟꯗ ꯁꯥꯇꯤꯟ ꯑꯃꯁꯨ ꯌꯥꯎꯗꯦ ꯍꯥꯏꯕ꯭ꯔꯣ
ꯎꯝ ꯏꯄꯨ ꯈꯣꯏꯗ ꯂꯩꯕꯅꯤꯅ ꯌꯨꯝꯗꯗꯤ ꯂꯩꯌꯦꯔ
ꯑꯗꯨ ꯑꯣꯏꯔꯁꯨ ꯃꯣꯏꯁꯨ ꯑꯃꯁꯨ ꯂꯩꯇꯦ
ꯂꯩꯇꯦ ꯃꯣꯏꯗꯤ ꯂꯩꯁꯥꯕꯤꯁꯨ ꯂꯩꯇꯦ ꯑꯗꯨꯒꯤ
ꯑꯣ ꯈꯪꯗ꯭ꯔꯦ ꯑꯗꯨꯗꯤ ꯂꯩꯁꯥꯕꯤ ꯂꯩꯇ꯭ꯔꯗꯤ ꯁꯇꯤꯟ ꯂꯩꯇ꯭ꯔꯦ ꯍꯥꯏꯕ꯭ꯔꯣ
ꯍꯣꯏ ꯂꯩꯁꯥꯕꯤꯁꯤꯡꯗꯤ ꯁꯥꯇꯤꯟ ꯈꯔ ꯄꯥꯏꯒꯜꯂꯤꯗꯅ ꯅꯪꯗꯤ ꯄꯥꯏꯗꯦꯀꯣ
ꯑꯩꯗꯤ ꯄꯥꯏꯗꯦꯗ
ꯎꯝ ꯑꯉꯥꯡ ꯑꯣꯏꯔꯤꯕꯅꯤꯅ
ꯏꯁ
ꯅꯠꯇꯦꯗ
ꯑꯣ ꯑꯣ ꯀꯥꯡ ꯆꯤꯛꯄ ꯁꯥꯏ ꯍꯧꯖꯤꯛꯐꯥꯎ ꯅꯪꯗꯣ ꯉꯔꯥꯡ ꯄꯨꯡ ꯀꯌꯥꯗ ꯇꯨꯝꯒꯦ
ꯄꯨꯡ ꯕꯥꯔꯣꯗ ꯑꯣꯏꯔꯝꯅꯤ
ꯏꯕꯥꯅꯤ ꯆꯥꯠ ꯇꯧꯕ ꯂꯣꯏꯕ ꯍꯦꯛ ꯑꯗꯨꯝ ꯇꯨꯝꯃꯕ
ꯎꯝ ꯕꯤꯗꯤꯑꯣ ꯑꯃ ꯑꯃꯔꯛ ꯌꯦꯡꯉꯦ
ꯑꯁ ꯔꯤꯜꯁ ꯌꯦꯡꯕ꯭ꯔꯥ ꯅꯠꯇ꯭ꯔꯒꯥꯅ
ꯎꯝ ꯑꯗꯨꯝ ꯄꯪꯌꯦꯡꯔꯒ ꯑꯗꯨꯝ ꯇꯨꯝꯃꯦꯗ
ꯌꯥꯏꯅꯦ ꯑꯗꯨꯗꯤ
ꯎꯝ
ꯕꯦꯛꯒ꯭ꯔꯥꯎꯟ ꯃꯈꯣꯟ ꯇꯥꯕ꯭ꯔꯥ
ꯍꯥꯥ ꯑꯥ
ꯇꯥꯔꯤ ꯀꯣ
ꯎꯝ
ꯑꯌꯥ ꯔꯥꯡꯗꯣ ꯈꯔ ꯇꯨꯝꯕ ꯅꯨꯡꯉꯥꯏꯌꯦ
ꯎꯝ
ꯍꯥꯏꯕꯗꯤ ꯎꯏ ꯎꯏꯔꯒ ꯂꯩꯔꯕꯅꯦꯅ ꯇꯨꯝꯅꯤꯡꯕꯗꯣ ꯍꯥꯟꯅꯗꯤ ꯁꯨꯃꯥꯏꯅ ꯇꯧꯗꯦꯕ ꯀꯨꯏꯔꯕꯗꯕꯨ ꯑꯗꯨꯝ ꯇꯨꯝꯕꯒꯤ ꯉꯔꯥꯡꯗꯤ ꯍꯦꯛ ꯇꯨꯝꯊꯕ ꯍꯦꯛ ꯃꯪ ꯃꯪꯕ ꯍꯧꯔꯦ ꯎꯝ
ꯑꯁ ꯑꯩꯒꯤ ꯃꯪꯗ ꯀꯩꯅꯣ ꯏꯁꯤꯡ ꯆꯥꯎꯔꯒ ꯂꯩꯔꯝꯕꯀꯣ ꯑꯩꯒꯤ ꯏꯃꯥ ꯏꯄꯥ ꯑꯩꯈꯣꯏꯁꯨ ꯃꯥꯡꯉꯦꯕ
ꯏꯁꯤꯡ ꯆꯥꯎꯔꯒ ꯑꯝ ꯑꯩꯒꯤ ꯏꯃꯥꯟꯅꯕꯤꯕꯨꯁꯨ ꯃꯥꯡꯉꯦ ꯅꯍꯥꯟ ꯏꯕꯥꯅꯤ ꯂꯩꯕꯗꯣ
ꯎꯝ
ꯃꯥꯕꯨꯁꯨ ꯃꯥꯡꯉꯦ
ꯌꯥꯏꯅꯦ ꯑꯗꯨꯗꯤ ꯑꯃꯨꯛꯇꯡ ꯃꯥꯡ ꯂꯩꯅꯦ ꯀꯣ
ꯀꯩꯑꯥꯕ
ꯑꯩꯕꯨꯗꯤ ꯑꯝꯇ ꯃꯥꯡꯕꯤꯗ꯭ꯔꯤꯅꯦ ꯅꯪ
ꯀꯩꯗꯧꯗꯣꯏꯕ ꯅꯪꯕꯨꯗꯤ
ꯑꯌꯥ ꯀꯩꯗꯧꯗꯣꯏꯕ
ꯑꯗꯨ ꯀꯃꯥꯏꯅ ꯃꯥꯡꯗꯣꯏꯅꯣ ꯍꯥꯏꯕꯅꯤꯗ
ꯑꯗꯨ ꯍꯣꯏ ꯃꯔꯝꯗꯤ ꯂꯩꯇꯦꯗ ꯑꯗꯨ ꯑꯣꯏꯔꯁꯨ ꯃꯪꯗ ꯐꯥꯎ ꯃꯥꯡꯕꯤꯅꯕ ꯃꯔꯝ ꯂꯩ ꯊꯤꯔꯒ ꯂꯩꯔꯗꯤ ꯌꯥꯔꯔꯣꯏꯍꯦ
ꯑꯩꯗꯤ ꯃꯪ ꯃꯪꯅꯤꯡꯗꯦꯗ
ꯃꯪ ꯃꯟꯗꯦ ꯍꯥꯏꯕ ꯌꯥꯔꯣꯏ ꯃꯪꯗꯤ ꯃꯪꯕꯅꯦ ꯑꯈꯣꯏꯅ ꯈꯪꯗꯕꯒꯤꯅꯦ
ꯑꯗꯨ ꯃꯪꯅꯤꯡꯗꯦ ꯍꯥꯏꯕꯅꯦ ꯑꯔꯦ ꯀꯔꯤꯅꯣ
ꯍꯣꯏ ꯍꯣꯏ ꯍꯣꯏ ꯍꯦ ꯑꯗꯨ ꯀꯩꯒꯤ ꯑꯩꯒꯤ ꯃꯪꯗ ꯂꯥꯛꯏꯕꯗꯨꯗꯤ
ꯑꯩꯅ ꯂꯥꯛꯄ꯭ꯔꫭ ꯅꯪꯅ ꯃꯪꯔꯒ
ꯍ ꯍꯨꯝ
ꯏꯁ ꯑꯩ ꯑꯩꯕꯨ ꯂꯥꯛꯑꯦ ꯍꯥꯏꯌꯦ ꯏꯁ ꯅꯣꯛꯅꯤꯡꯉꯦꯍꯦ
ꯌꯥꯏ ꯅꯪꯒꯤ ꯄ꯭ꯔꯅꯥꯎꯟꯁ ꯇꯨ
ꯑꯗꯨ ꯅꯣꯛꯅꯤꯡꯗ꯭ꯔꯣ ꯑꯩꯅ ꯂꯥꯛꯁꯨ ꯂꯥꯛꯇ꯭ꯔꯒ ꯂꯥꯛ ꯑꯦ ꯍꯥꯏꯔꯛꯄꯗꯨ
ꯎꯝ ꯍꯣꯏ ꯍꯣꯏ ꯍꯣꯏ
ꯅꯣꯡꯁꯦ ꯑꯗꯨꯝ ꯆꯨꯔꯒ ꯂꯩꯌꯦ ꯅꯨꯡꯉꯥꯏꯌꯦ
ꯅꯨꯡꯉꯥꯏꯗ꯭ꯔꯣ ꯅꯨꯡꯉꯥꯏꯌꯦ ꯑꯩꯗꯤ ꯑꯁ ꯅꯨꯡꯉꯥꯏꯕꯗꯣ
ꯅꯣꯡ ꯃꯔꯛꯇ ꯁꯥꯟꯅꯕ ꯈꯣꯠꯄ ꯇꯧꯕ꯭ꯔ ꯅꯪ ꯑꯉꯥꯡ ꯑꯣꯏꯔꯤꯉꯩꯗ
ꯅꯠꯇꯦꯗ
ꯈꯣꯏꯗꯤ ꯌꯥꯝ ꯇꯧꯔꯝꯕꯅꯦ
ꯇꯧꯔꯝꯒꯅꯤꯕꯨ ꯑꯩꯀꯣ ꯑꯩ ꯑꯉꯥꯡ ꯑꯣꯏꯔꯤꯀꯥꯟꯗ ꯑꯉꯥꯡ ꯅꯠꯇꯦ
ꯅꯪ ꯑꯉꯥꯡ ꯑꯣꯏꯔꯤꯉꯩꯗ ꯀꯩꯗꯧꯕ
ꯑꯃꯣꯠꯄ ꯁꯥꯟꯅꯗꯦ ꯍꯥꯏꯌꯦ
ꯁꯦꯁ ꯅꯣꯡꯃ ꯃꯔꯛꯇ ꯁꯥꯟꯅꯕ꯭ꯔ ꯍꯥꯏꯔꯒ ꯑꯃꯣꯠꯄ ꯈꯜ ꯂꯩꯔꯦ
ꯅꯣꯡꯁꯨ ꯃꯣꯠꯂꯦꯅ ꯅꯪꯗꯤ ꯅꯣꯡꯗꯣ ꯀꯩꯅꯣ ꯑ ꯀꯩ ꯍꯥꯏꯕ꯭ꯔ ꯃꯣꯠꯇꯦ ꯍꯥꯏꯅ ꯈꯟꯕ꯭ꯔꯣ
ꯑꯗꯨ ꯑꯣꯏꯗꯤ ꯅꯪ ꯉꯔꯥꯡ ꯏꯔꯨꯕꯗꯣ ꯃꯣꯠꯄ ꯏꯁꯤꯡ ꯑꯣꯏꯗꯣꯏꯅꯤꯀꯣ
ꯑꫭ ꯑꯗꯨ ꯃꯣꯠꯄ ꯏꯁꯤꯡ ꯏꯔꯣꯏ ꯍꯥꯏꯕ
ꯎꯝ ꯅꯪꯒꯤ ꯍꯛꯆꯥꯡꯗꯣ ꯂꯣꯏ ꯃꯣꯠꯂꯝꯃꯅꯤ ꯑꯗꯨꯗꯤ
ꯎꯝ ꯁꯅꯨ ꯍꯣꯔꯦꯟ ꯑꯃꯨꯛ ꯏꯔꯨꯒꯅꯤ ꯑꯩ ꯏꯁꯤꯡ ꯂꯩꯔꯗꯤ
ꯍꯨꯝ
ꯃꯆꯤꯟ ꯌꯥꯝ ꯀꯜꯂꯤꯀꯣ ꯁꯤ ꯅꯨꯄꯤꯁꯤ
ꯅꯪꯔꯣ
ꯐꯪꯗꯦ ꯑꯩꯔꯥ ꯀꯅꯥꯅꯣ ꯈꯪꯗꯦ ꯃꯆꯤꯟ ꯌꯥꯝ ꯀꯜꯂꯦꯕ ꯉꯥꯡ ꯉꯥꯡꯅꯕ ꯌꯥꯔꯔꯣꯏ ꯑꯍ ꯍꯥ ꯍꯥ
ꯍꯨꯝ ꯍꯨꯝ ꯆꯤꯟ ꯀꯟꯕ ꯃꯤꯗꯅꯤꯅꯦ ꯅꯨꯡꯉꯥꯏꯔꯤꯁꯦ
ꯏꯁ ꯑꯉꯛꯄꯒꯤ ꯋꯥꯅꯦ ꯅꯪꯒꯤ ꯋꯥꯁꯤꯗꯤ
ꯑꯗꯨꯅꯦ
ꯀꯅꯥꯅ ꯆꯤꯡ ꯀꯝꯕ ꯃꯤꯕꯨ ꯅꯨꯡꯉꯥꯏꯌꯦ ꯍꯥꯏꯕꯔꯣ ꯅꯪ ꯈꯠꯇꯅꯤꯗ ꯑꯗꯨꯗꯤ ꯑ ꯑꯩꯉꯣꯟꯗꯒꯤ ꯌꯥꯝ ꯀꯝꯕ ꯃꯤ ꯂꯩꯌꯦ
ꯀꯅꯥꯔꯣ
ꯈꯣꯏ ꯈꯨꯟꯅ
ꯅꯣꯏ ꯈꯨꯟ
ꯆꯤꯟ ꯌꯥꯝ ꯍꯩ ꯍꯩꯉꯤ ꯌꯥꯝ ꯍꯩꯕꯣꯀꯣ
ꯎꯝ
ꯑꯩꯗꯤ ꯍꯩꯇꯕꯅꯤꯌ ꯗꯨ ꯑꯁꯤ ꯁꯤꯗꯤ ꯐꯒꯤꯇꯧꯕꯅꯦ
ꯅꯪꯗꯧꯅ ꯀꯥꯟꯕ ꯂꯩꯥꯕ꯭ꯔꯥꯅꯦ
ꯑꯩꯉꯣꯟꯗꯒꯤ ꯍꯦꯟꯕ ꯉꯥꯛꯇꯅꯤꯗ
ꯑꯗꯨꯗꯤ ꯅꯪ ꯅꯪꯗꯤ ꯀꯩꯝꯇ ꯀꯟꯗ꯭ꯔꯦꯅꯦꯀꯣ
ꯑꯥ ꯑꯩꯗꯤ ꯀꯥꯟꯗꯦ
ꯌꯥꯏ ꯅꯪ ꯑꯃ ꯌꯥꯏ ꯑꯩꯅ ꯍꯥꯏꯁꯤꯅꯤ
ꯅꯣꯡ ꯆꯨꯕꯒꯤ ꯂꯧ ꯆꯞꯄ ꯌꯥꯔꯝꯃꯣꯏ
ꯑꯦ ꯌꯥꯒꯅꯤꯗ ꯉꯥꯏꯍꯥꯛ ꯍꯥꯡ ꯅꯨꯃꯤꯠ ꯆꯨꯞꯄꯗꯤ ꯆꯨꯔꯣꯏꯅ
ꯆꯨꯗꯧ ꯃꯥꯜꯂꯦ ꯈꯤꯇꯪ ꯈꯤꯇꯪ ꯆꯨꯔ ꯂꯩꯕꯗꯣ
ꯍꯣꯏ ꯈꯤꯇꯪ ꯈꯤꯇꯪ ꯆꯨꯕꯗꯣ ꯀꯨꯏꯅ ꯆꯨꯒꯜꯂꯦꯕꯣ
ꯎꯝ
ꯎꯝ
ꯅꯣꯡ ꯆꯨꯔꯁꯨ ꯆꯠꯀꯅꯤ
ꯎꯝ ꯆꯠꯇꯧ ꯃꯥꯜꯂꯦ ꯑꯈꯣꯏꯗꯤ ꯈꯥꯟꯗꯦ ꯑꯈꯣꯏꯕꯥ ꯃꯣꯏ ꯑꯍꯟꯖꯤꯡꯅ ꯆꯠꯁꯦ ꯍꯥꯏꯔꯗꯤ ꯆꯥꯠ ꯆꯥꯠꯂꯣꯏꯁꯦ ꯍꯥꯏꯔꯗꯤ ꯂꯩ ꯗꯨꯃꯥꯏꯟ ꯇꯧꯕꯅꯤ
ꯎꯝ ꯏꯁꯤꯡꯒꯤ ꯑꯝ ꯀꯩꯅꯣ ꯑꯗꯨꯒꯤ ꯂꯧꯗꯤ ꯒ꯭ꯌꯥꯟ ꯈꯪꯗꯦ ꯑꯩꯗꯤ
ꯍꯝ
ꯈꯣꯏ ꯑꯩꯈꯣꯏꯖꯨ ꯑꯥ ꯀꯩꯅꯣ ꯂꯧ ꯂꯤꯡꯕ ꯃꯇꯝꯗꯗꯤ ꯅꯣꯡ ꯆꯨꯔꯁꯨ ꯑꯗꯨꯝ ꯆꯠꯂꯦꯕ
ꯎꯝ
ꯇꯣꯞꯄ ꯑꯣꯏꯔꯗꯤ ꯆꯠꯇꯦ
ꯃꯣ ꯑꯗꯨ ꯅꯣꯏ ꯈꯨꯟꯒꯤ ꯂꯧ ꯌꯩꯕ ꯀꯥꯟꯗꯀꯣ
ꯎꯝꯍꯝ
ꯄꯩꯁꯥꯗꯨ ꯀꯃꯥꯏꯟ ꯄꯤꯅꯒꯦ ꯐꯧ ꯕꯣꯔꯥꯗ ꯑꯣꯏꯅ ꯆꯠꯄ꯭ꯔꯥ ꯅꯠꯇ꯭ꯔꯒ ꯂꯧ ꯌꯩꯕ ꯃꯃꯥꯜꯗꯣ
ꯈꯪꯗꯦꯗ ꯑꯩ ꯈꯪꯗꯦ
ꯅꯪ ꯂꯧ ꯌꯩꯕꯗꯤ ꯌꯥꯎꯈ꯭ꯔꯕꯥ
ꯎꯝ
ꯂꯧꯌꯩ ꯂꯧꯌꯩꯕꯗ ꯀꯃꯥꯏꯅ ꯇꯧꯕ꯭ꯔ ꯅꯣꯏꯗꯤ ꯍꯥꯏꯕꯗꯤ ꯗꯝꯕꯨꯔ ꯊꯥꯔꯒ ꯑꯗꯨ ꯃꯊꯛꯇ ꯀꯩꯅꯣ ꯇꯧꯕ꯭ꯔꯥ ꯅꯠꯇ꯭ꯔꯒ
ꯀꯔꯤ ꯃꯊꯛꯇ
ꯑꯗꯨ ꯂꯧ ꯌꯩꯕꯗ ꯀꯩꯅꯣ ꯑꯣꯏꯔꯝꯅꯤꯅ ꯂꯧ ꯌꯩꯅꯕꯒꯤꯗꯃꯛ ꯐꯧꯁꯤꯡꯗꯣ ꯂꯣꯏ ꯈꯣꯝꯖꯤꯟꯒꯅꯤꯅ ꯑꯗꯨꯃꯥꯏꯅ ꯇꯧꯕꯗꯣ ꯅꯪ ꯆꯠꯄ꯭ꯔꯥ ꯍꯥꯏꯕ ꯑꯗꯨꯗ
ꯎꯝ ꯆꯠꯂꯦ
ꯊꯕꯛ ꯌꯥꯝ ꯀꯟꯕ ꯃꯥꯜꯂꯦꯅꯦ ꯑꯗꯨꯗꯤ
ꯆꯠꯂꯦ ꯇꯧꯗꯕꯤꯗ
ꯇꯧꯗꯕꯤꯗꯥ
ꯎꯝ
ꯁꯨꯝ ꯆꯠꯄ
ꯎꯝ
ꯑꯉꯛꯄꯅꯤ ꯍꯦ ꯑꯗꯨꯗꯤ
ꯎꯝ ꯉꯛꯄꯅꯦ
ꯌꯥꯏ ꯅꯪꯁꯦ
ꯎꯝ
ꯑꯗꯨꯗꯤ ꯁꯨꯗ꯭ꯔꯗꯤ ꯀꯩꯗꯧꯕ ꯆꯠ ꯀꯩꯗꯧꯕ ꯆꯠꯂꯨꯏꯕ ꯑꯗꯨꯗ
ꯆꯨꯝ ꯌꯦꯡꯕꯆꯠꯄꯅꯤ ꯀꯩꯅꯣ
ꯍꯩꯁ
ꯌꯦꯡꯕ ꯌꯥꯗꯕ꯭ꯔꯣ
ꯌꯥꯏꯗ ꯌꯥꯏꯗ ꯌꯥꯗꯕ ꯑꯝꯇ ꯂꯩꯇꯦ
ꯅꯣꯏꯒꯤꯗꯤ ꯈꯪꯗꯦ ꯑꯗꯣ ꯑꯩꯈꯣꯏꯒꯤꯗꯤ ꯌꯦꯡꯕ ꯌꯥꯏꯕ
ꯍꯣꯏ ꯍꯣꯏ ꯍꯣꯏ ꯌꯦꯡꯉꯗꯕꯅꯤꯒꯣ
ꯌꯦꯡꯗꯕꯅꯤꯅꯦ
ꯊꯕꯛ ꯁꯨꯕꯕꯁꯦ ꯃꯤꯅ ꯊꯕꯛ ꯁꯨꯕꯕꯁꯤ ꯌꯦꯡꯕ ꯅꯨꯡꯉꯥꯏꯕ ꯍꯦꯟꯕꯅꯤ